ꯍꯜꯂꯣ
ꯇꯥꯏꯌꯦ ꯇꯥꯏꯌꯦ ꯁꯨꯝ ꯐꯣꯟ ꯇꯧꯔꯛꯏꯔꯣ ꯐꯣꯟ ꯋꯥꯔꯤ ꯁꯥꯟꯅꯖꯕꯁꯨ ꯌꯥꯝ ꯀꯨꯏꯔꯦꯅꯦ ꯇꯧꯔꯤꯁꯦ
ꯅꯪ ꯉꯁꯤꯗꯨꯗꯤ ꯆꯠꯂꯨꯕ꯭ꯔꯣ ꯀꯃꯥꯏ ꯇꯧꯔꯤꯅꯣ
ꯑꯁ ꯏꯕꯦꯝꯃ ꯆꯠꯂꯨꯏꯌꯦ ꯋꯥꯕꯗ ꯋꯥꯕꯗ ꯀꯔꯤꯅꯣꯅꯦ ꯑꯩꯁꯦ ꯍꯜꯂꯛꯄ ꯀꯨꯏꯗ꯭ꯔꯤꯌꯦ
ꯑꯣ ꯅꯣꯏ ꯋꯥꯏ ꯍꯥꯏꯁꯤ ꯅꯣꯏ ꯀꯃꯥꯏ ꯀꯃꯥꯏꯅ ꯇꯧꯔ ꯂꯩꯔꯤꯅꯣꯕ
ꯋꯥꯕ ꯍꯥꯏꯁꯦ ꯑꯩꯈꯣꯏꯁꯦ ꯀꯩꯅꯣ ꯇꯧꯋꯦꯕ ꯑꯩꯁꯦ ꯄꯨꯡ ꯑꯃ ꯁ꯭ꯋꯥꯏꯗꯒꯤ ꯑꯩꯈꯣꯏꯁꯦ ꯒꯥꯔꯤ ꯂꯥꯛꯑꯅꯤ ꯒꯥꯔꯤ ꯂꯥꯛꯑ ꯃꯇꯨꯡꯁꯤꯗ ꯆꯠꯂꯒ ꯄꯨꯡ ꯑꯗꯨꯝ ꯍꯥꯏꯗꯤ ꯑꯃ ꯃꯈꯥꯏ ꯁ꯭ꯋꯥꯏꯗ ꯌꯧꯋꯦꯕ ꯑꯗꯣ ꯍꯥꯏꯗꯤ ꯍꯧꯖꯤꯛꯁꯦ ꯁꯥꯕꯅꯤꯅꯅꯦ ꯏꯁꯥꯁꯦ ꯑꯗꯨꯛꯀꯤ ꯃꯇꯤꯛ ꯆꯣꯛꯊꯕ ꯍꯥꯏꯇꯥꯔꯦ ꯑꯗꯩꯗꯤ ꯍꯥꯏꯗꯤ ꯁꯥꯔꯕꯅꯤꯅ ꯀꯩꯁꯨ ꯌꯥꯝ ꯆꯥꯕ ꯊꯛꯄꯒꯤꯗꯁꯨ ꯌꯥꯗ꯭ꯔꯦ ꯍꯥꯏꯗꯤ ꯆꯥꯅꯤꯡꯗꯦꯗꯅ ꯃꯣꯏ ꯁꯤꯗꯗꯤ ꯍꯥꯎꯁꯨꯨ ꯍꯥꯎꯕ ꯅꯠꯇꯕꯅꯤꯅ ꯆꯥꯛ ꯄꯥꯛꯅ ꯆꯥꯅꯤꯡꯗ꯭ꯔꯦ ꯑꯗꯨꯗꯨꯅ ꯏꯁꯥꯥꯁꯦ ꯆꯣꯛꯊꯕꯅ ꯍꯦꯜꯂꯦꯕ ꯑꯗꯨꯝ ꯍꯥꯏꯗꯤ ꯄꯨꯡ ꯑꯗꯩꯗꯤ ꯑꯩꯈꯣꯏꯒꯤ ꯗꯣꯛꯇꯔ ꯂꯥꯛꯏꯁꯤꯅ ꯄꯨꯡ ꯑꯅꯤꯗ ꯂꯥꯛꯄꯅꯦꯕ ꯑꯅꯤꯗ ꯂꯥꯛꯄꯗꯒꯤ ꯑꯅꯤꯗꯒꯤꯗꯤ ꯑꯗꯨꯝ ꯍꯥꯏꯗꯤ ꯌꯦꯡꯕ ꯂꯥꯛꯏꯕꯁꯤꯡꯗꯣ ꯑꯗꯨꯝ ꯂꯥꯛꯑ ꯈꯣꯠꯂꯕꯅꯤꯅ ꯑꯩꯈꯣꯏꯁꯦ ꯑꯗꯨꯝ ꯃꯥꯒꯤ ꯀꯩꯅꯣꯗ ꯆꯪꯉꯒ ꯃꯥꯒꯤ ꯀꯥꯗ ꯆꯪꯉ ꯈꯣꯠꯂꯒ ꯃꯣꯏꯅ ꯇꯧꯔꯤꯕ ꯈꯣꯠꯂꯤꯕꯁꯤꯡꯗꯣ ꯑꯗꯨꯝ ꯌꯦꯡꯉ ꯈꯣꯠꯂꯒ ꯑꯩꯈꯣꯏꯅ ꯂꯩꯌꯦꯕ ꯍꯥꯏꯗꯤ ꯑꯩꯈꯣꯏꯅ ꯈꯨꯠꯂꯥꯏ ꯀꯩꯀꯩ ꯄꯥꯏꯔ ꯈꯣꯠꯂꯒ ꯌꯦꯡꯕꯕꯨꯗꯤ ꯅꯠꯇꯦꯕ ꯑꯗꯨ ꯑꯣꯏꯔꯁꯨ ꯑꯗꯨꯝ ꯍꯥꯏꯗꯤ ꯃꯣꯏꯅ ꯇꯧꯔꯤꯁꯤꯡꯗꯣ ꯑꯩꯈꯣꯏꯅ ꯍꯥꯏꯗꯤ ꯀꯣꯟꯅ ꯑꯩꯈꯣꯏꯅ ꯑꯃꯨꯛ ꯇꯝꯕ ꯂꯣꯏꯔꯀꯥꯟꯗ ꯑꯦꯛꯖꯥꯝ ꯄꯤꯕ ꯂꯣꯏꯈ꯭ꯔꯀꯥꯟꯁꯤꯗ ꯑꯗꯨꯝ ꯍꯥꯏꯗꯤ ꯈꯤꯇꯪ ꯈꯤꯇꯪꯗ ꯑꯣꯏꯔꯁꯨ ꯈꯪꯖꯍꯧꯅꯤꯡꯉꯥꯏꯒꯤ ꯑꯗꯨꯝ ꯆꯠꯄ ꯊꯥꯕꯗꯣ ꯑꯗꯨ ꯑꯣꯏꯗꯣꯏꯅꯦꯕ
ꯎꯝ ꯑꯩꯈꯣꯏꯁꯨ ꯆꯠꯂꯨꯕ ꯀꯨꯏꯗ꯭ꯔꯤ ꯑꯩꯈꯣꯏꯕꯨꯗꯤ ꯀꯨꯏ ꯅꯣꯏ ꯍꯧꯖꯤꯛ ꯆꯠꯂꯤꯗꯨ ꯌꯥꯝ ꯊꯦꯡꯉꯦ ꯀꯅꯣ ꯑꯩꯈꯣꯏꯒꯤꯗꯤ ꯅꯍꯥꯟ ꯍꯥꯏꯗꯤ ꯊꯥ ꯍꯧꯒꯠꯂꯛꯄ ꯆꯍꯤ ꯍꯧꯒꯠꯂꯛꯄ ꯁꯨꯃꯥꯏꯅ ꯗꯨꯀꯥꯟꯗ ꯆꯠꯄꯅꯤꯅ ꯍꯥꯏꯗꯤ ꯀꯩꯁꯨꯝ ꯋꯥꯗꯦꯕ ꯊꯥ ꯑꯅꯤ ꯆꯠꯂꯤꯅꯦ ꯑꯗꯨꯏꯁꯨ ꯍꯥꯏꯗꯤ ꯁꯥ ꯗꯨ ꯁꯥꯗ꯭ꯔꯤꯀꯥꯟꯗ ꯆꯠꯄꯅꯤꯅ ꯈꯔ ꯋꯥꯔꯁꯨ ꯍꯥꯏꯗꯤ ꯃꯇꯝꯗꯨ ꯈꯤꯇꯪ ꯁꯥꯗ꯭ꯔꯤꯀꯥꯟꯗ ꯆꯠꯂꯗꯤ ꯐꯩꯗꯅ ꯀꯩꯝ ꯇꯧꯕꯁꯨ ꯅꯠꯇꯦ ꯃꯣꯏꯅ ꯑꯗꯨꯗ ꯑꯗꯨꯅꯦ ꯍꯧꯖꯤꯛ ꯆꯠꯂꯤꯗꯨ ꯌꯥꯝ ꯊꯦꯡꯅꯩꯌꯦ ꯁꯥꯏꯌꯦ ꯑꯗꯨꯅꯦ
ꯑꯩꯈꯣꯏꯒꯤ ꯑꯣꯖꯥꯁꯤꯡꯁꯦ ꯍꯥꯏꯗꯤ ꯑꯩꯈꯣꯏꯅ ꯃꯃꯥꯡꯗꯒꯤꯕꯨꯗꯤ ꯃꯣꯏꯗ ꯍꯥꯏꯕꯅꯦꯕ ꯑꯩꯈꯣꯏ ꯑꯣꯖꯥꯁꯤꯡꯗ ꯍꯥꯏꯗꯤ ꯑꯩꯈꯣꯏꯁꯦ ꯍꯥꯏꯗꯤ ꯌꯥꯝꯁꯨ ꯁꯥꯔꯕꯅꯤꯅ ꯑꯩꯈꯣꯏꯁꯦ ꯁꯤꯗ ꯆꯠꯄꯗꯗꯤ ꯌꯥꯝ ꯋꯥꯗꯧ ꯃꯥꯜꯂꯤ ꯑꯗꯨꯗꯨꯅ ꯑꯩꯈꯣꯏꯁꯦ ꯆꯠꯇꯣꯏ ꯇꯥꯔꯗꯤ ꯑꯗꯨꯝ ꯆꯠꯂꯁꯤ ꯈꯣꯠꯂꯁꯤꯅ ꯑꯩꯈꯣꯏꯅ ꯍꯥꯏꯕꯒꯤ ꯀꯥꯟꯁꯤꯗ ꯃꯣꯏꯁꯤꯅ ꯍꯥꯏꯗꯤ ꯑꯩꯈꯣꯏꯒꯤ ꯒꯥꯔꯤꯁꯦ ꯁꯪꯅꯗꯕ ꯍꯥꯏꯇꯥꯥꯔꯦ ꯑꯩꯈꯣꯏ ꯀꯣꯂꯦꯁꯀꯤ ꯑꯗꯨꯗꯨꯅ ꯀꯣꯟꯅ ꯆꯠꯁꯤ ꯒꯥꯔꯤꯁꯦ ꯁꯪꯅꯗꯕꯅꯤꯅ ꯃꯇꯝ ꯈꯔꯗꯤ ꯉꯥꯏꯔꯅꯤ ꯈꯣꯠꯂꯅꯤ ꯑꯗꯩꯗꯤ ꯑꯩꯈꯣꯏꯁꯦ ꯃꯇꯝꯗꯨꯗ ꯑꯩꯈꯣꯏꯁꯦ ꯍꯥꯏꯗꯤ ꯀꯩꯅꯣꯁꯨ ꯇꯧꯕ ꯍꯥꯏ ꯇꯥꯔꯦ ꯑꯦꯛꯖꯥꯝ ꯖꯨꯠ ꯄꯤꯈꯤꯕ ꯑꯗꯨꯗꯨꯒꯤ ꯐꯔꯛꯁꯦ ꯑꯗꯨꯝ ꯇꯥꯟꯅꯈ꯭ꯔꯦꯗꯅ ꯑꯗꯨꯒꯤ ꯃꯇꯨꯡꯗ ꯍꯥꯏꯗꯤ ꯆꯠꯇꯕꯗꯤ ꯌꯥꯔꯔꯣꯏꯗꯕ ꯀꯩꯒꯤꯅꯣ ꯍꯥꯏꯕꯗ ꯑꯩꯈꯣꯏꯅ ꯍꯥꯟꯅ ꯃꯃꯥꯡꯗ ꯄꯩꯁꯥꯁꯦ ꯄꯤꯊꯣꯛꯈ꯭ꯔꯦꯕ ꯄꯩꯁꯥꯁꯤꯗꯤ ꯃꯃꯥꯡꯗ ꯄꯤꯈ꯭ꯔꯕꯅꯤꯅ ꯆꯠꯇ꯭ꯔꯗꯤ ꯑꯩꯈꯣꯏꯗꯗꯤ ꯃꯥꯡꯖꯗꯣꯏꯅꯤꯗꯅ ꯑꯗꯨꯗꯨꯅ ꯑꯩꯈꯣꯏꯁꯦ ꯄꯩꯁꯥ ꯑꯗꯨ ꯃꯥꯡꯕ ꯑꯗꯩꯗꯤ ꯀꯦꯝꯁꯨ ꯍꯩꯍꯧꯗꯕ ꯑꯗꯨꯗꯤ ꯀꯩ ꯀꯥꯟꯅꯅꯤ ꯑꯗꯨꯗꯨꯅ ꯆꯠꯄꯗꯤ ꯑꯗꯨꯝ ꯇꯥꯔꯦ ꯑꯗꯣ ꯆꯠꯂꯦ ꯑꯗꯣ ꯌꯥꯝꯅ ꯍꯦꯛꯇ ꯋꯥꯕꯗꯣ ꯀꯩꯅꯣ ꯍꯥꯏꯗ ꯁꯥꯕꯅꯤꯅ ꯑꯗꯩꯗꯤ ꯃꯤꯁꯨ ꯍꯥꯏꯗꯤ ꯑꯗꯨꯝ ꯚꯦꯁꯦꯟꯁꯨ ꯃꯌꯥꯝ ꯌꯥꯝꯅ ꯂꯥꯛꯄꯅꯤꯅ ꯍꯥꯏꯗꯤ ꯉꯥꯏꯍꯥꯛꯇꯪ ꯐꯥꯎꯕ ꯄꯣꯊꯥꯕꯒꯤ ꯃꯇꯝꯁꯦ ꯑꯩꯈꯣꯏꯗ ꯐꯪꯗꯦꯕ ꯀꯩꯒꯤꯅꯣ ꯍꯥꯏꯗ ꯁꯨꯝ ꯑ ꯃꯤ ꯃꯤ ꯂꯩꯔ ꯈꯣꯠꯂꯒ ꯑꯩꯈꯣꯏꯅ ꯐꯝꯃ ꯂꯩꯊꯣꯛꯄꯗꯨꯗꯤ ꯐꯖꯗꯦꯗꯅ ꯑꯗꯨꯗꯨꯅ ꯑꯩꯈꯣꯏꯁꯨ ꯑꯗꯨꯝ ꯃꯣꯏꯅ ꯂꯦꯞꯄ ꯃꯣꯏꯅ ꯇꯧꯔꯤꯁꯤꯡꯗꯣ ꯌꯦꯡꯕ ꯃꯣꯏꯅ ꯑꯃꯨꯛ ꯑꯃꯨꯛ ꯍꯥꯏꯗꯤ ꯑꯩꯈꯣꯏꯗ ꯑꯗꯨꯝ ꯄꯥꯈꯣꯟ ꯁꯤꯕꯁꯨ ꯁꯨ ꯌꯥꯎꯋꯦ ꯄꯥꯈꯣꯟꯁꯤꯕꯨ ꯌꯥꯎꯋꯦ ꯍꯥꯏꯗꯤ ꯃꯣꯏꯅ ꯍꯥꯏꯗꯤ ꯃꯤ ꯁꯨꯅ ꯃꯣꯏꯒꯤ ꯏꯟꯇꯔꯟ ꯑꯗꯨꯗ ꯂꯩꯔꯤꯕꯁꯤꯡꯗꯣ ꯃꯤ ꯁꯨꯅꯗ꯭ꯔꯀꯥꯟꯗ ꯑꯔꯥꯏ ꯑꯔꯥꯏꯕ ꯑꯩꯈꯣꯏꯗ ꯁꯨꯝ ꯇꯧꯕ ꯌꯥꯕ ꯄꯣꯠꯆꯁꯤꯡꯗꯣ ꯑꯩꯈꯣꯏꯗ ꯑꯗꯨꯝ ꯇꯥꯛꯑ ꯈꯣꯠꯂꯒ ꯍꯥꯏꯗꯤ ꯑꯩꯈꯣꯏꯁꯨ ꯃꯣꯏꯒꯤ ꯑꯅꯥꯕ ꯂꯥꯛꯏꯁꯤꯡꯗꯣ ꯑꯩꯈꯣꯏꯁꯨ ꯑꯗꯨꯝ ꯌꯦꯡ ꯍꯜꯂꯦꯕ ꯑꯗꯨꯗꯨꯅ ꯍꯥꯏꯗꯤ ꯉꯥꯏꯍꯥꯛꯇꯪꯐꯥꯎ ꯁꯨꯝ ꯐꯝꯃ ꯈꯣꯠꯂꯒ ꯂꯩꯊꯣꯛꯄ ꯃꯇꯝꯗꯣ ꯑꯩꯈꯣꯏꯗ ꯐꯪꯗꯕ ꯍꯥꯏꯇꯥꯔꯦ ꯑꯗꯣ ꯅꯣꯏꯗꯤ ꯅꯣꯏꯁꯨ ꯆꯠꯂꯦꯅ ꯍꯥꯏꯗꯣ ꯅꯣꯏꯒꯤꯗꯤ ꯍꯥꯏꯗꯤ ꯁꯨꯝ ꯄꯦꯁꯦꯟ ꯂꯥꯛꯄ ꯀꯩꯀꯩ ꯇꯧꯕꯁꯤꯡꯗꯣ ꯃꯣꯏꯅ ꯇꯧꯔꯤꯁꯤꯡꯗꯣ ꯌꯦꯡꯕ ꯈꯛꯇꯪꯂꯥ ꯅꯠꯇ꯭ꯔꯒꯅ ꯅꯣꯏꯁꯨ ꯍꯥꯏꯗꯤ ꯃꯣꯏꯗ ꯃꯇꯦꯡ ꯄꯥꯡꯕ ꯑꯣꯏꯅ ꯅꯣꯏꯁꯨ ꯁꯤꯖꯤꯟꯅꯍꯟꯕ꯭ꯔꯣ ꯃꯣꯏꯗ
ꯑꯩꯈꯣꯏ ꯆꯠꯄ ꯍꯥꯏꯁꯦ ꯑꯩꯈꯣꯏꯁꯨ ꯑꯗꯨꯝ ꯆꯠꯂꯤꯅꯣ ꯍꯥꯏꯗꯤ ꯃꯣꯏꯅ ꯍꯥꯏꯗꯤ ꯃꯣꯏꯅꯁꯨ ꯊꯕꯛꯁꯨ ꯃꯌꯥꯝ ꯄꯦꯁꯦꯟ ꯂꯥꯛꯄ ꯈꯣꯠꯄ ꯑꯔꯨꯕꯗꯨꯗꯤ ꯃꯣꯏꯅ ꯌꯦꯡꯉꯦꯕꯀꯣ ꯍꯥꯏꯗꯤ ꯈꯤꯇꯪ ꯃꯇꯦꯡ ꯄꯥꯡꯕ ꯍꯥꯏꯗꯤ ꯃꯣꯏ ꯊꯧꯗꯥ ꯊꯥꯕꯕꯨ ꯑꯣꯏꯔꯣ ꯃꯣꯏꯅ ꯁꯤꯒꯤ ꯄꯣꯠꯁꯤ ꯄꯦꯁꯦꯟ ꯃꯅꯥꯛꯇꯒꯤ ꯂꯧꯔꯨ ꯈꯣꯠꯂꯨ ꯑꯗꯒꯤ ꯍꯥꯏꯗꯤ ꯁꯨꯒꯔꯒꯨꯝꯕ ꯂꯧꯕ ꯕꯤ ꯄꯤ ꯂꯧꯕ ꯑꯁꯤꯗꯤ ꯑꯩꯈꯣꯏ ꯑꯗꯨꯝ ꯍꯩꯕ ꯄꯣꯠꯅꯤꯅ ꯑꯩꯈꯣꯏꯅ ꯇꯧꯍꯜꯂꯦꯕ ꯑꯔꯥꯏꯕꯁꯤꯗꯤ ꯑꯗꯨꯕꯨꯗꯤ ꯄꯥꯛ ꯇꯧꯍꯟꯗꯦꯗ ꯃꯣꯏ ꯃꯦꯆꯤꯟ ꯅꯨꯡꯆꯤꯟꯗꯣ ꯇꯥꯡꯕꯅꯤꯅ ꯍꯥꯏꯗꯤ ꯑꯩꯈꯣꯏꯅ ꯄꯥꯏꯔꯒ ꯌꯥꯈꯤꯔꯣ ꯍꯥꯏꯕꯒꯤ ꯇꯥꯏꯞꯇꯀꯣ ꯃꯣꯏꯗꯣ ꯍꯥꯏꯗꯤ ꯉꯁꯤꯗꯤ ꯍꯌꯦꯡ ꯀꯣꯟꯅ ꯏꯟꯇꯔꯟ ꯇꯧꯔꯀꯥꯟꯗ ꯍꯩꯗꯣꯏꯅꯤ ꯈꯣꯠꯇꯣꯅꯤ ꯍꯥꯏꯔꯒ ꯑꯗꯨꯝ ꯄꯥꯏꯍꯟꯗꯦ ꯑꯗꯣ ꯍꯥꯏꯗꯤ ꯄꯦꯁꯦꯟ ꯂꯥꯛꯄ ꯈꯣꯠꯄꯗꯣ ꯃꯣꯏꯅ ꯇꯧꯕꯗꯣ ꯑꯗꯨꯃꯥꯏꯅ ꯌꯦꯡꯍꯜꯂꯦꯕ ꯑꯩꯈꯣꯏꯒꯤꯁꯨ ꯑꯗꯨꯃꯥꯏꯅ ꯇꯧꯋꯦ
ꯃꯥꯟꯅꯩꯌꯦ ꯑꯩꯈꯣꯏꯒꯤꯁꯨ ꯍꯥꯏꯗꯤ ꯍꯣꯏ ꯁꯨꯃꯥꯏꯅ ꯌꯥꯝ ꯇꯥꯡꯕ ꯈꯣꯠꯄ ꯄꯣꯠ ꯆꯩꯕꯨ ꯑꯣꯏꯒꯦꯔꯥ ꯑꯔꯨ ꯑꯔꯥꯛꯄꯗꯤ ꯍꯥꯏꯗꯤ ꯑꯩꯈꯣꯏꯁꯨ ꯄꯥꯛꯅ ꯄꯥꯏꯍꯟꯗꯦꯗ ꯇꯥꯡꯕꯗꯤ ꯂꯣꯏ ꯇꯥꯡꯉꯤꯅꯤꯗꯅ ꯑꯗꯨ ꯑꯣꯏꯔꯁꯨ ꯈꯤꯇꯪ ꯑꯩꯈꯣꯏꯅ ꯈꯪꯒꯗꯧꯕ ꯍꯩꯒꯗꯕ ꯂꯥꯏꯕꯁꯤꯡꯗꯣ ꯑꯗꯨꯒꯤꯗꯨꯕꯨꯗꯤ ꯃꯣꯏ ꯃꯤꯁꯨ ꯅꯠꯇ꯭ꯔꯒ ꯀꯥꯟꯗ ꯍꯥꯏꯗꯤ ꯑꯩꯈꯣꯏꯁꯨ ꯍꯩꯖꯔꯛꯍꯧꯅꯕꯅꯦꯅ ꯑꯩꯈꯣꯏꯗꯁꯨ ꯑꯗꯨꯝ ꯁꯤꯖꯤꯟꯅꯍꯜꯂꯤ ꯑꯗꯩꯗꯤ ꯍꯥꯏꯗꯤ ꯃꯣꯏꯅ ꯑꯗꯨꯝ ꯍꯥꯏꯗꯤ ꯃꯣꯏꯅ ꯌꯦꯡꯕ ꯈꯣꯠꯄꯗ ꯑꯩꯈꯣꯏꯁ ꯑꯗꯨꯝ ꯀꯧꯁꯜꯂ ꯈꯣꯠꯂꯒ ꯌꯦꯡꯍꯟꯕ ꯈꯣꯠꯄ ꯇꯧꯋꯦꯕ ꯑꯗꯣ ꯍꯟꯗꯛꯀꯤꯁꯤꯗꯤ ꯍꯥꯏꯗꯤ ꯃꯤ ꯂꯥꯛꯄ ꯍꯥꯏꯗꯤ ꯑꯅꯥꯕ ꯌꯦꯡꯕ ꯂꯥꯛꯄ ꯁꯤꯡꯁꯦ ꯈꯔ ꯑꯗꯨꯝ ꯃꯤꯁꯦ ꯋꯥꯠꯂꯦ ꯑꯩꯈꯣꯏꯅ ꯍꯧꯖꯤꯛ ꯆꯠꯂꯤꯕ ꯃꯐꯝꯁꯤꯗꯗꯤ ꯈꯔ ꯃꯤꯁꯦ ꯍꯟꯊꯩ ꯑꯗꯣ ꯑꯩꯈꯣꯏꯅ ꯉꯍꯥꯟꯋꯥꯏ ꯃꯃꯥꯡꯒꯤ ꯑꯩꯈꯣꯏꯅ ꯍꯦꯛ ꯀꯩꯅꯣ ꯂꯥꯛꯄꯩ ꯑꯍꯥꯟꯕ ꯑꯣꯏꯅ ꯗ꯭ꯌꯨꯇꯤ ꯊꯥꯕ ꯃꯇꯝꯗꯨꯗꯗꯤ ꯃꯤꯁꯦ ꯌꯥꯝꯃꯦꯕ ꯃꯤꯁꯦ ꯌꯥꯝꯕꯅꯤꯅ ꯑꯗꯩꯗꯤ ꯍꯥꯏꯗꯤ ꯈꯨꯡꯒꯪ ꯈꯨꯡꯒꯪꯒꯤ ꯑꯣꯏꯅ ꯇꯧꯕ ꯍꯥꯏꯇꯥꯔꯦ ꯃꯣꯏꯒꯤ ꯑꯗꯨꯗ ꯍꯥꯏꯗꯤ ꯐ꯭ꯔꯤꯗ ꯂꯥꯏꯌꯦꯡꯕ ꯈꯣꯠꯄꯒꯤ ꯑꯗꯨꯃꯥꯏꯅ ꯇꯧꯕꯒꯤꯀꯣ ꯃꯤꯁꯦ ꯑꯗꯨꯛꯀꯤ ꯃꯇꯤꯛ ꯂꯥꯛꯑꯦꯕ ꯄꯦꯁꯦꯟ ꯃꯌꯥꯝꯁꯦ ꯑꯗꯨꯗꯨꯅꯅꯦ ꯑꯗꯨꯗꯗꯤ ꯋꯥꯕꯁꯦ ꯑꯁ ꯈꯨꯋꯥꯊꯤꯅ ꯋꯥꯈꯤꯕ ꯑꯗꯨꯗꯗꯤ ꯍꯥꯏꯗꯤ ꯃꯤ ꯈꯨꯡꯒꯪꯒꯤ ꯍꯥꯏꯕ ꯃꯤꯁꯤꯃ ꯑꯩꯈꯣꯏꯒꯗꯤ ꯂꯣꯟꯁꯤꯁꯨ ꯃꯥꯟꯅꯗꯦꯗꯅ ꯑꯩꯈꯣꯏꯗꯤ ꯃꯥꯟꯅꯗꯕꯅꯤꯅ ꯑꯩꯈꯣꯏꯅ ꯃꯣꯏꯁꯦ ꯑꯩꯈꯣꯏꯅ ꯉꯥꯡꯕ ꯂꯣꯟꯁꯦ ꯃꯣꯏꯅ ꯈꯪꯕ ꯍꯥꯏꯗꯤ ꯂꯥꯏꯔꯤꯛ ꯂꯥꯏꯁꯨ ꯌꯥꯝꯅ ꯍꯩꯕ ꯃꯤꯗꯤ ꯑꯝꯇ ꯑꯣꯏꯗ꯭ꯔꯦꯗꯅ ꯁꯨꯝ ꯈꯨꯡꯒꯪꯗꯒꯤ ꯂꯥꯛꯄꯅꯤꯅ ꯑꯗꯨꯗꯨꯅ ꯃꯣꯏꯁꯦ ꯍꯥꯏꯗꯤ ꯑꯅꯝꯕꯅ ꯃꯃꯤꯠ ꯀꯩ ꯀꯩꯒꯤꯁꯤꯡꯁꯦ ꯃꯣꯏꯁꯦ ꯐꯤꯕꯝ ꯐꯤꯕꯝ ꯌꯥꯝ ꯁꯣꯛꯅ ꯂꯥꯛꯑꯦꯕꯀꯣ ꯑꯗꯩꯗꯤ ꯍꯥꯏꯗꯤ ꯑꯩꯈꯣꯏꯅ ꯎꯝ ꯑꯩꯈꯣꯏꯗꯤ ꯁꯨꯝ ꯗ꯭ꯌꯨꯇꯤ ꯂꯥꯛꯏꯅꯤ ꯑꯩꯈꯣꯏ ꯑꯩꯈꯣꯏꯅ ꯀꯩꯝꯇ ꯈꯪꯕ ꯍꯩꯕ ꯅꯠꯇꯕꯅꯤꯅꯀꯣ ꯌꯥꯝ ꯁꯣꯛꯅ ꯁꯝꯅꯕꯁꯨ ꯑꯩꯈꯣꯏꯅ ꯀꯤꯕꯁꯨ ꯐꯥꯎꯋꯦꯕ ꯀꯅꯣ ꯍꯥꯏꯗꯅꯦ ꯃꯣꯏꯗꯤꯅꯦ ꯁꯨꯝ ꯈꯨꯖꯤꯟ ꯈꯨꯌꯥꯃꯛꯇ ꯑꯣꯏꯔꯣ ꯑꯗꯩꯗꯤ ꯃꯣꯠꯁꯨ ꯃꯣꯠꯂꯤꯗꯣ ꯍꯥꯏꯗꯤ ꯁꯨꯝ ꯃꯣꯏꯁꯦ ꯊꯕꯛ ꯁꯨꯕ ꯍꯦꯟꯕꯩꯁꯨ ꯑꯣꯏꯔꯝꯅꯦꯕꯀꯣ ꯑꯗꯩꯗꯤ ꯃꯤꯠ ꯀꯩꯀꯩꯒꯤꯩꯒ ꯁꯣꯛꯄꯩꯅꯦꯒ ꯂꯥꯛꯏꯁꯤꯡꯗꯣ ꯑꯁ ꯌꯥꯝ ꯁꯥꯊꯤ ꯁꯥꯊꯤꯅꯀꯣ ꯁꯣꯏꯑ ꯑꯩ ꯀꯣꯟꯅ ꯅꯪ ꯁꯨꯝ ꯃꯇꯥꯡ ꯆꯥꯕꯗꯣ ꯑꯣꯏꯇꯥꯔꯗꯤ ꯑꯩꯅꯁꯨ ꯁꯨꯝ ꯑꯩꯉꯣꯟꯗ ꯗ ꯅꯪꯉꯣꯟꯗꯒ ꯁꯨꯝ ꯊꯥꯖꯤꯜꯂ ꯌꯦꯡꯍꯟꯒꯦꯕꯦꯝ ꯑꯁ ꯌꯥꯝꯅ ꯍꯥꯏꯗꯤ ꯐꯤꯕꯝ ꯌꯥꯝ ꯁꯣꯛꯄ ꯁꯣꯛꯄ ꯌꯥꯝ ꯊꯦꯡꯅꯩꯌꯦ ꯑꯗꯣ ꯅꯣꯏꯒꯤꯗꯗꯤ ꯍꯥꯏꯗꯤ ꯅꯣꯏꯒꯤꯗꯤ ꯑꯗꯨꯃꯥꯏꯅ ꯏ ꯆꯤꯡꯕ ꯈꯣꯠꯄ ꯀꯩꯀꯩ ꯇꯧꯕꯅꯤꯅ ꯐꯤꯕꯝ ꯌꯥꯝ ꯁꯣꯛꯄ ꯈꯣꯠꯄꯗꯤ ꯅꯣꯏꯗꯤ ꯄꯥꯛꯅ ꯎꯔꯝꯃꯣꯏꯅꯦ
ꯍꯣꯁꯄꯤꯇꯥꯜꯗ ꯂꯩꯔꯕꯅꯤꯅ ꯑꯗꯨꯕꯨꯗꯤ ꯂꯥꯛꯏꯅꯤꯗ ꯍꯥꯏꯗꯤ ꯍꯣꯁꯄꯤꯇꯥꯜꯗ ꯅꯍꯥꯟ ꯂꯥꯛꯄ ꯍꯥꯏꯁꯤꯅꯗꯤ ꯍꯥꯏꯗꯤ ꯑꯅꯥ ꯑꯌꯦꯛ ꯑꯗꯨꯝꯕꯒꯤ ꯉꯥꯛꯇ ꯂꯥꯛꯏꯅꯤꯗꯅ ꯃꯁꯥ ꯁꯣꯟꯕ ꯑꯍꯟ ꯍꯥꯏꯗꯤ ꯕꯤꯄꯤ ꯅꯦꯝꯕ ꯈꯣꯠꯄ ꯃꯀꯣꯛ ꯉꯥꯎꯕ ꯈꯣꯠꯄ ꯑꯗꯨꯝꯕ ꯃꯌꯥꯝ ꯂꯥꯛꯏꯅꯤꯗꯅ ꯍꯥꯏꯗꯤ ꯕ꯭ꯂꯠ ꯄꯤꯕ ꯈꯣꯠꯄ ꯍꯥꯏꯁꯦ ꯍꯥꯏꯗꯤ ꯃꯁꯥ ꯐꯕ ꯃꯤꯅꯁꯨ ꯄꯤꯔꯁꯨ ꯍꯥꯏꯗꯤ ꯁꯣꯟꯕ ꯈꯣꯠꯄ ꯃꯤꯁꯨ ꯂꯥꯛꯑꯦꯕ ꯍꯥꯏꯗꯤ ꯑꯩꯈꯣꯏꯒꯤꯁꯨꯅꯦ ꯍꯟꯗꯛꯁꯤ ꯗ꯭ꯌꯨꯇꯤꯁꯦ ꯃꯃꯥꯡꯗ ꯊꯥ ꯑꯅꯤ ꯋꯥꯠꯄꯅꯦꯕꯀꯣ ꯍꯥꯏꯗꯤ ꯃꯣꯏꯅ ꯆꯠꯅꯅꯤ ꯇꯧꯔꯒ ꯄꯩꯁꯥꯁꯤ ꯂꯧꯁꯤꯟꯈ꯭ꯔꯕ ꯑꯗꯨꯒ ꯃꯣꯏꯅ ꯆꯠꯍꯟꯗꯕꯗꯒꯤ ꯆꯀ ꯃꯈꯩꯒ ꯁꯥꯎꯅꯗꯅ ꯁꯥꯇ꯭ꯔꯉꯩꯒꯤ ꯑꯗꯨꯃꯥꯏꯅ ꯇꯧꯔꯣꯏꯅꯦ ꯍꯥꯏꯗꯤ ꯍꯩꯇ ꯇꯥꯔꯁꯨ ꯆꯠꯄ ꯍꯥꯏꯁꯤꯒ ꯆꯠꯇꯕ ꯍꯥꯏꯁꯤꯒ ꯆꯠꯄ ꯍꯥꯏꯕꯁꯤꯅꯗꯤ ꯈꯔ ꯐꯩꯗꯅ ꯍꯥꯏꯗꯤ ꯁꯨꯈꯪ ꯈꯪꯉꯣꯏꯗꯣꯏ ꯁꯔꯨꯛ ꯈꯤꯇꯪ ꯍꯥꯏꯗꯤ ꯃꯣꯏꯅ ꯇꯥꯛꯇꯦ ꯍꯥꯏꯇꯥꯥꯔꯁꯨ ꯈꯔꯗ ꯑꯣꯏꯔꯁꯨ ꯎꯕꯗꯣ ꯐꯩꯌꯦꯕ ꯀꯃꯥꯏꯅ ꯇꯧꯔꯣ ꯑꯗꯨ ꯅꯪ ꯌꯨꯝꯊꯣꯛꯇꯣ ꯂꯩꯕ꯭ꯔꯣ ꯈꯣꯠꯄ꯭ꯔꯣ ꯀꯃꯥꯏꯅ ꯇꯧꯔꯤꯅꯣ
ꯑꯩꯁꯦ ꯌꯨꯝꯁꯦ ꯍꯟꯗꯛꯁꯦ ꯊꯣꯛꯇꯧ ꯃꯥꯟꯗꯦ ꯀꯩꯅꯣ ꯍꯥꯏꯗ ꯑꯩꯒꯤ ꯍꯧꯖꯤꯛꯁꯦ ꯆꯠꯄꯒꯤꯁꯦ ꯗ꯭ꯌꯨꯇꯤ ꯆꯠꯄꯒꯤꯁꯦ ꯂꯣꯏꯗ꯭ꯔꯤꯕ ꯍꯟꯗꯛꯁꯦ ꯂꯣꯏꯗ꯭ꯔꯤ ꯃꯊꯪ ꯊꯥ ꯑꯃꯨꯛ ꯆꯠꯇꯧꯕ ꯃꯥꯜꯂꯦ ꯑꯩꯅ ꯁꯨꯝ ꯈꯟꯕꯗ ꯑꯣꯖꯥꯅꯗꯤ ꯆꯞ ꯆꯥꯕ ꯍꯥꯏꯗ꯭ꯔꯤ ꯑꯗꯣ ꯌꯥꯝ ꯁꯥꯕꯁꯤꯒ ꯍꯥꯏꯔꯨꯔꯗꯤ ꯗꯤ ꯑꯩꯈꯣꯏꯁꯦ ꯆꯠ ꯇꯧꯁꯨ ꯃꯥꯟꯗꯦ ꯑꯗꯨꯗ ꯑꯩꯈꯣꯏꯅꯕꯨꯗꯤ ꯑꯣꯖꯥꯁꯤꯡꯗ ꯍꯥꯏꯕꯅꯦꯕ ꯑꯩꯈꯣꯏꯁꯦ ꯍꯧꯖꯤꯛ ꯑꯩꯈꯣꯏꯅ ꯗ꯭ꯌꯨꯇꯤ ꯆꯠꯂꯤ ꯃꯐꯝꯁꯦ ꯍꯥꯟꯅ ꯃꯃꯥꯡ ꯃꯃꯥꯡꯗ ꯆꯠꯄ ꯍꯣꯁꯄꯤꯇꯥꯜꯁꯤꯡꯒ ꯃꯥꯟꯅꯗꯦ ꯍꯧꯖꯤꯛꯀꯤ ꯃꯐꯝꯁꯤꯗꯤ ꯑꯗꯨꯛꯀꯤ ꯃꯇꯤꯛ ꯍꯥꯏꯗꯤ ꯀꯩꯅꯣ ꯇꯧꯋꯦ ꯄꯦꯁꯦꯟꯁꯨ ꯌꯥꯝꯅ ꯋꯥꯠ ꯋꯥꯠꯂꯦ ꯄꯦꯁꯦꯟ ꯋꯥꯠꯄꯩ ꯃꯊꯛꯇ ꯍꯥꯏꯗꯤ ꯂꯥꯞꯅ ꯆꯠꯂꯒ ꯌꯥꯝ ꯋꯥꯕ ꯍꯥꯏꯕꯇꯥꯥꯔꯦ ꯑꯩꯈꯣꯏꯗ ꯅꯨꯡꯊꯤꯟꯗꯁꯨ ꯆꯠꯂꯦ ꯑꯗꯨꯒꯤ ꯃꯊꯛꯇ ꯁꯥꯁꯨ ꯁꯥꯔꯦꯗꯅ ꯑꯗꯩꯗꯤ ꯄꯦꯁꯦꯟ ꯂꯥꯛꯄ ꯋꯥꯕꯅꯤ ꯄꯦꯁꯦꯟ ꯂꯥꯛꯄꯁꯦ ꯍꯥꯏꯗꯤ ꯋꯥꯠꯄꯅꯤꯅ ꯑꯩꯈꯣꯏꯗ ꯁꯨꯝ ꯀꯩꯗꯧꯔ ꯂꯩꯅꯤ ꯑꯣꯖꯥꯁꯤꯡꯅ ꯍꯥꯏꯗꯤ ꯑꯩꯈꯣꯏꯗꯤ ꯑꯥꯗ ꯂꯩꯔꯝꯃꯤꯕ ꯀꯩꯅꯣꯁꯤꯅ ꯗꯥꯛꯇꯔꯁꯤꯅ ꯑꯩꯈꯣꯏꯁꯦ ꯍꯥꯏꯗꯤ ꯑꯗꯨꯝ ꯀ꯭ꯂꯥꯁ ꯂꯧꯕꯩ ꯇꯥꯏꯞꯇ ꯑꯗꯨꯃꯥꯏꯅ ꯇꯧꯔꯒ ꯂꯩꯌꯦꯕ ꯍꯥꯏꯗꯤ ꯃꯥ ꯃꯃꯥꯡ ꯃꯃꯥꯡꯗꯗꯤ ꯑꯩꯈꯣꯏꯗ ꯍꯥꯏꯗꯤ ꯌꯥꯝꯅ ꯄꯦꯁꯦꯟꯗꯣ ꯃꯌꯥꯝ ꯂꯥꯛꯄꯅꯤꯅ ꯀꯔꯤ ꯁꯤꯅ ꯁꯤꯅ ꯀꯩꯅꯣ ꯁꯤꯅ ꯀꯩꯅꯣ ꯍꯥꯏꯕ ꯄꯣꯠꯁꯦ ꯁꯦ ꯑꯩꯈꯣꯏꯗ ꯈꯤꯇꯪ ꯀꯣꯛꯇ ꯑꯗꯨꯝ ꯂꯩꯌꯦꯕ ꯑꯗꯣ ꯍꯟꯗꯛꯀꯤꯁꯤꯗꯤ ꯋꯥꯠꯂꯦ ꯋꯥꯠꯄꯁꯤꯅ ꯍꯥꯏꯗꯤ ꯀꯩꯅꯣ ꯇꯧꯗꯧ ꯃꯥꯟꯗ꯭ꯔꯦꯕ ꯍꯥꯏꯗꯤ ꯍꯧꯖꯤꯛꯀꯤ ꯃꯐꯝꯁꯤꯗꯗꯤ ꯍꯟꯗꯛꯁꯦ ꯍꯟꯗꯛꯀꯤ ꯊꯥꯁꯤꯗ ꯂꯣꯏꯗꯣꯏꯅꯦꯕ ꯀꯨꯏꯔꯔꯣꯏ ꯍꯟꯗꯛꯀꯤ ꯇꯥꯡ ꯀꯨꯟ ꯁ꯭ꯋꯥꯏꯗ ꯂꯣꯏꯔꯅꯤ ꯑꯗꯣ ꯑꯩꯈꯣꯏꯁꯦ ꯃꯊꯪꯗ ꯇꯥꯡ ꯃꯊꯪꯒꯤ ꯃꯊꯪ ꯊꯥ ꯍꯧꯒꯠꯂꯛꯄꯁꯤꯗ ꯑꯩꯈꯣꯏꯁꯦ ꯑꯃꯨꯛ ꯑꯦꯛꯖꯥꯝ ꯇꯧꯕꯩ ꯋꯥ ꯑꯃ ꯍꯥꯏꯐꯦꯠ ꯄꯟꯅꯕ ꯑꯗꯨꯗꯨꯅ ꯑꯩꯈꯣꯏꯗꯤ ꯍꯥꯏꯗꯤ ꯁꯨꯇꯤꯕꯨꯗꯤ ꯊꯥꯗꯤ ꯊꯥꯒꯅꯦꯕ ꯍꯧꯖꯤꯛꯁꯦ ꯁꯥꯕꯅꯤꯅ ꯑꯗꯨꯗꯨꯅ ꯑꯗꯣ ꯁꯨꯇꯤ ꯊꯥꯔꯁꯨ ꯍꯥꯏꯗꯤ ꯑꯃꯨꯛ ꯀꯩꯅꯣ ꯑꯦꯛꯖꯥꯝ ꯂꯩ ꯍꯥꯏꯕꯅꯤꯅ ꯁꯨꯇꯤꯁꯦ ꯑꯃꯨꯛ ꯊꯣꯛꯄꯗꯣ ꯑꯩꯈꯣꯏꯗ ꯍꯥꯏꯗꯤ ꯍꯪꯒꯠ ꯍꯟꯇꯥ ꯆꯠꯄꯗꯨꯗ ꯄꯩꯁꯥꯁꯨ ꯑꯗꯨ ꯃꯇ ꯃꯌꯥꯝ ꯆꯪꯉꯅꯤ ꯑꯗꯩꯗꯤ ꯋꯥꯒꯗ ꯐꯠꯇꯕꯗꯣ ꯑꯗꯨꯗꯨꯅ ꯊꯣꯛꯑꯔꯣꯏꯅ ꯈꯜꯂꯦ ꯑꯗꯣ ꯅꯪꯗꯤ ꯀꯃꯥꯏꯅ ꯇꯧꯕ ꯅꯪꯗꯤ ꯑꯦꯛꯖꯥꯝꯗꯤ ꯂꯣꯏꯔꯝꯃꯗꯧ ꯃꯥꯜꯂꯦ ꯑꯗꯣ ꯅꯪ ꯌꯨꯝꯊꯣꯛꯇꯣꯏꯔꯥ
ꯌꯨꯝꯁꯤ ꯊꯣꯛꯇꯣꯏꯅꯦ ꯑꯩꯈꯣꯏꯁꯨ ꯑꯦꯛꯖꯥꯝ ꯊꯥꯈꯤꯕ ꯀꯨꯏꯒꯤꯗ꯭ꯔꯤꯌꯦ ꯑꯦꯛꯖꯥꯝ ꯊꯥꯕ ꯉꯔꯥꯡ ꯅꯍꯥꯟꯗ ꯂꯣꯏꯔꯦ ꯑꯗꯨꯒ ꯄ꯭ꯔꯦꯛꯇꯤꯀꯦꯜ ꯀꯩꯀꯩꯗꯤ ꯋꯥꯠꯂꯤꯦꯕ ꯍꯥꯏꯗꯤ ꯊꯤꯑꯣꯔꯤꯒ ꯄ꯭ꯔꯦꯛꯇꯤꯀꯦꯜꯒꯁꯤ ꯌꯥꯝ ꯂꯥꯞꯅꯕ ꯍꯥꯏꯗꯤ ꯑꯗꯨꯝ ꯍꯧꯖꯤꯛꯁꯦ ꯑꯩꯈꯣꯏ ꯊꯣꯛꯄ ꯌꯥꯔꯕꯅꯦ ꯑꯗꯨꯗ ꯃꯣꯏꯅ ꯄ꯭ꯔꯦꯛꯇꯤꯀꯦꯜꯁꯤꯅ ꯀꯣꯟꯅ ꯇꯧꯔꯕ ꯇꯧꯔꯛꯄꯅꯤꯅ ꯍꯥꯏꯗꯤ ꯃꯔꯛꯇ ꯅꯨꯃꯤꯠ ꯅꯤꯅꯤ ꯍꯨꯝꯅꯤ ꯁꯨꯇꯤꯗꯨ ꯑꯃꯨꯛ ꯊꯣꯛꯎꯨꯔ ꯆꯪꯉꯛꯄ ꯍꯥꯏꯗꯨꯗꯤ ꯄꯩꯁꯥꯗꯨ ꯃꯌꯥꯝ ꯇꯥꯡꯕꯅꯤꯅ ꯄꯥꯝꯃꯨꯏꯗꯅ ꯑꯗꯒꯤ ꯗ꯭ꯌꯨꯇꯤꯁꯤꯁꯨ ꯃꯣꯏꯅ ꯊꯥ ꯑꯅꯤ ꯃꯃꯥꯡꯗ ꯋꯥꯠꯄꯗꯣ ꯍꯟꯗꯛꯁꯦ ꯑꯃꯨꯛ ꯁꯨꯇꯤ ꯊꯥꯗꯕꯤꯗ ꯗ꯭ꯌꯨꯇꯤ ꯆꯠꯄ ꯄꯥꯝꯕ꯭ꯔꯥ ꯑꯗꯒꯤ ꯌꯨꯝꯊꯣꯛ ꯄꯥꯝꯕ꯭ꯔꯅ ꯑꯃꯨꯛ ꯇꯧꯔꯛꯇꯅ ꯑꯗꯨꯁꯨ ꯃꯊꯥ ꯁꯥꯟꯅꯔꯤꯅꯦ ꯑꯗꯨ ꯄꯩꯈꯥ ꯂꯣꯏꯔꯒ ꯑꯣꯏꯅ ꯍꯥꯏꯗꯤ ꯄ꯭ꯔꯦꯛꯇꯤꯀꯦꯜ ꯀꯩꯀꯩꯗꯣ ꯐꯖꯅ ꯂꯣꯏꯔꯀꯥꯟꯗ ꯑꯣꯏꯅ ꯊꯣꯛꯄꯅ ꯐꯩꯗꯅ ꯍꯥꯏꯗꯤ ꯑꯃꯨꯛ ꯃꯔꯛꯇ ꯑꯃꯨꯛ ꯊꯣꯛꯇꯣꯏꯁꯨ ꯑꯗ ꯊꯣꯛꯇꯕꯁꯨ ꯀꯨꯏꯔꯦꯗ ꯆꯍꯤ ꯑꯩꯈꯣꯏꯁꯦ ꯁꯨꯇꯤꯁꯦ ꯌꯥꯝ ꯂꯤꯛꯑꯦꯕ ꯆꯍꯤ ꯑꯃꯗ ꯑꯃꯨꯛ ꯁꯨꯃꯥꯏꯅ ꯑꯗꯨꯃꯥꯏꯅ ꯊꯣꯛꯄꯅꯦ ꯑꯗꯨꯅ ꯍꯟꯗꯛꯇꯤ ꯊꯣꯛꯀꯦꯗꯤ ꯈꯜꯂꯤꯕꯅꯦ ꯑꯗꯨꯅ ꯍꯧꯖꯤꯛꯁꯨ ꯑꯩꯈꯣꯏ ꯏꯃꯥꯒ ꯋꯥꯔꯤ ꯁꯥꯟꯅꯔꯝꯕꯅꯦ ꯀꯔꯝ ꯀꯥꯟꯗ ꯊꯣꯛꯄꯅ ꯐꯔꯤꯅꯣ ꯈꯣꯠꯂꯤꯅꯣꯅ ꯑꯗꯨ ꯌꯨꯝ ꯊꯣꯛꯑꯗꯤ ꯏꯕꯥꯟꯅꯤꯁꯤ ꯊꯦꯡꯅ ꯌꯥꯕꯅꯦ ꯑꯗꯨ ꯊꯦꯡꯅꯔꯔꯣꯏꯅꯦ ꯃꯊꯪ ꯍꯥꯏꯗꯤ ꯇꯟꯖꯥ ꯆꯥꯕꯀꯥꯟꯗꯣ ꯑꯗꯨꯗ ꯎꯅꯁꯦ ꯍꯥꯏꯗꯤ ꯄꯨꯟꯗꯕꯁꯨ ꯀꯨꯏꯔꯦꯗꯅ ꯑꯩꯈꯣꯏꯁꯦ ꯑꯗꯨꯅꯗꯣ ꯅꯪ ꯍꯥꯏꯗꯤ ꯇꯝꯕ ꯂꯣꯏꯔ ꯈꯣꯠꯂꯒ ꯏꯕꯥꯅꯤꯗꯣ ꯃꯇꯝ ꯆꯥꯅ ꯇꯥꯔꯗꯤ ꯏꯟꯇꯔꯟ ꯄꯨꯕꯕꯨ ꯑꯣꯏꯔꯣ ꯍꯥꯏꯗꯤ ꯂꯥꯏ ꯃꯥꯟꯅꯗ꯭ꯔꯁꯨ ꯄꯨꯟꯅ ꯄꯨꯃꯤꯟꯅꯕ ꯌꯥꯏꯗꯅ ꯌꯥꯕ꯭ꯔꯣ ꯀꯃꯥꯏꯅ ꯇꯧꯅꯣ
ꯌꯥꯏꯌꯦ ꯌꯥꯏꯌꯦ ꯍꯥꯏꯗꯤ ꯑꯩꯅ ꯅꯪꯅ ꯑꯩꯅ ꯃꯤꯠꯀꯤ ꯑꯣꯏꯔꯁꯨ ꯍꯥꯏꯗꯤ ꯃꯐꯝ ꯑꯃ ꯍꯣꯁꯄꯤꯇꯥꯜ ꯑꯝꯗ ꯄꯨꯜꯂꯞꯅꯗꯤ ꯑꯣꯏꯔꯛꯇꯣꯏꯅꯤꯗꯅ ꯑꯗꯨꯗꯨꯅ ꯃꯐꯝ ꯑꯃꯗ ꯍꯥꯏꯗꯤ ꯄꯨꯂꯞꯅ ꯑꯗꯨꯝ ꯇꯧꯃꯤꯟꯅ ꯇꯥꯔꯗꯤ ꯏꯕꯥꯅꯤ ꯑꯗꯨꯝ ꯄꯨꯟꯅ ꯂꯩꯃꯤꯟꯅꯕꯁꯨ ꯌꯥꯔꯦ ꯑꯗꯩ ꯗꯤ ꯍꯥꯏꯗꯤ ꯏꯊꯟꯗ ꯂꯩꯕ ꯍꯥꯏꯕꯕ ꯁꯨꯝ ꯅꯨꯡꯉꯥꯏꯕꯁꯦ ꯋꯥꯠꯂꯤꯗꯅ ꯏꯃꯥꯟꯅꯕꯤ ꯑꯃꯒ ꯀꯩꯒ ꯂꯩꯃꯤꯟꯅꯗꯤ ꯆꯥꯕꯒꯤꯕꯨ ꯑꯣꯏꯔꯣ ꯀꯩꯅꯣꯝ ꯆꯠꯄꯒꯤꯕꯨ ꯑꯣꯏꯔꯣ ꯍꯥꯏꯗꯤ ꯇꯥꯊꯣꯛ ꯇꯥꯁꯤꯟ ꯍꯥꯏꯕ ꯑꯃꯁꯨ ꯂꯩꯔꯦ ꯏꯊꯟꯗ ꯂꯩꯕ ꯄꯣꯠꯁꯦ ꯍꯥꯏꯗꯤ ꯑꯩꯗꯤ ꯃꯤꯒꯤꯗꯤ ꯈꯪꯗꯦ ꯑꯩꯗꯤ ꯏꯊꯟꯗ ꯂꯩꯕꯁꯦ ꯌꯥꯝ ꯅꯨꯡꯉꯥꯏꯇꯦꯕ ꯑꯗꯣ ꯅꯪꯗꯤ ꯅꯊꯟꯗ ꯂꯩꯕꯗꯨꯕꯨ ꯅꯪꯕꯨ ꯅꯨꯡꯉꯥꯏꯕ꯭ꯔꯥꯅꯦ
ꯅꯨꯡꯉꯥꯏꯇꯦꯗ ꯃꯤ ꯑꯅꯤ ꯂꯩꯃꯤꯟꯅꯕ ꯍꯥꯏꯁꯤꯅ ꯅꯨꯡꯉꯥꯏꯔꯤ ꯄꯣꯠꯅꯤꯗ ꯍꯣꯏ ꯑꯗꯨꯗꯣ ꯑꯩ ꯍꯣꯔꯦꯟ ꯑꯃꯨꯛ ꯇꯧꯔꯛꯑꯒꯦꯀꯣ
ꯍꯣ ꯍꯣ ꯊꯝꯃꯦ ꯊꯝꯃꯦ